ꯍꯜꯂꯣ
ꯍꯜꯂꯣ ꯍꯜꯂꯣ
ꯑꯣ ꯇꯥꯔꯦ ꯇꯥꯔꯦ
ꯑꯣ ꯇꯥꯔꯕꯣ ꯑꯣ ꯑꯍꯥꯟꯕꯗ ꯇꯥꯔꯨꯗꯕ ꯑ ꯑꯩꯗꯤ ꯅꯣꯏꯒꯤ ꯏꯁꯤꯡ ꯇꯥꯕ꯭ꯔꯥꯅ ꯍꯪꯉꯛꯀꯦ ꯇꯧꯔꯛꯏꯅꯦ
ꯑꯩꯈꯣꯏ ꯏꯁꯤꯡ ꯇꯥꯗꯦ ꯅꯣꯏ ꯇꯥꯕ꯭ꯔꯣ
ꯑꯩꯈꯣꯏꯁꯨ ꯇꯥꯗꯦ ꯑꯗꯨꯗꯩꯗ ꯅꯣꯏ ꯇꯥꯔ ꯖꯥꯠꯂꯥ ꯑꯩꯈꯣꯏꯗꯤ ꯏꯁꯤꯡ ꯇꯥꯗꯕ ꯌꯥꯝ ꯀꯨꯏꯔꯦ ꯑꯗꯨꯅ ꯍꯪꯉꯛꯏꯕ ꯏꯁꯤꯡꯁꯦ ꯈꯔꯅꯤ ꯇꯥꯗꯕꯗ ꯍꯦꯛꯇ ꯂꯩꯔꯛꯇ꯭ꯔꯦꯕ
ꯂꯩꯇ꯭ꯔꯦ ꯍꯧꯖꯤꯛ ꯀꯣꯟ ꯐꯦꯡꯅꯤꯡꯉꯥꯏ ꯈꯣꯠꯅꯤꯡꯉꯥꯏ ꯑꯃꯇ ꯀꯩꯀꯩ ꯅꯨꯃꯤꯠ ꯇꯥꯕꯅꯣꯁꯨ ꯈꯪꯗꯕ
ꯇꯣꯏꯅ ꯇꯣꯏꯅ ꯇꯥꯏꯅ ꯂꯥꯏꯊꯣꯛꯄꯒꯤꯀꯣ
ꯑꯥ
ꯑꯗꯨ ꯌꯥꯝ ꯌꯥꯁꯜꯍꯧ ꯐꯠꯇꯕꯒꯤ ꯍꯦꯛꯇ ꯈꯔꯅꯤ ꯇꯥꯔꯛꯇꯕꯗ ꯏꯁꯤꯡꯁꯦ ꯍꯦꯛꯇ ꯋꯥꯠꯂꯛꯑꯦꯕ
ꯎꯝ ꯋꯥꯠ
ꯏꯁꯤꯡꯁꯦ ꯅꯍꯥꯟꯋꯥꯏ ꯅꯠꯇ꯭ꯔꯕꯅꯤꯅꯀꯣ ꯃꯔꯥꯡ ꯀꯥꯏ ꯀꯥꯏꯅꯁꯨ ꯁꯤꯖꯤꯟꯅꯔꯦꯗꯅ ꯇꯣꯇꯤꯁꯤꯗ ꯅꯍꯥꯟꯋꯥꯏꯗꯤ ꯁꯤꯡ ꯒꯤ ꯑꯋꯥꯕꯁꯦ ꯌꯥꯝ ꯂꯩꯔꯝꯃꯦ ꯍꯧꯖꯤꯛꯇꯤ ꯅꯨꯡꯉꯥꯏꯔꯦꯅ ꯅꯨꯡꯉꯥꯏ ꯅꯨꯡꯉꯥꯏꯅ ꯁꯤꯖꯤꯟꯅꯊꯣꯛꯑꯦ ꯑꯗꯨꯅ ꯑꯃꯨꯛ ꯂꯂꯛ ꯏꯕ
ꯊꯥꯏꯅꯅ ꯕꯥꯔꯇꯤꯟꯗꯪ ꯁꯤꯖꯤꯟꯅꯕꯗꯨ ꯍꯧꯖꯤꯛ ꯕꯥꯇꯤꯟ ꯑꯅꯤ ꯑꯍꯨꯝ ꯁꯤꯖꯤꯟꯅꯔꯤꯝꯅꯤ
ꯃꯥꯅꯦ ꯃꯥꯅꯦ ꯊꯥꯏꯅ ꯅꯍꯥꯟꯋꯥꯏꯗꯤ ꯀꯥꯏꯗꯒꯤ ꯀꯣ ꯂꯤꯛ ꯆꯥꯝꯕꯗ ꯇꯣꯇꯤ ꯍꯥꯏꯔꯨꯅꯨ ꯏꯔꯨꯖꯐꯧꯕ ꯐꯪꯄꯣꯠꯇꯦ
ꯃꯥꯅꯤ ꯃꯥꯅꯤ ꯃꯥꯅꯤ ꯄꯨꯈ꯭ꯔꯤꯁꯤ ꯃꯌꯥꯝ ꯋꯥꯁꯨ ꯋꯑꯦꯕ ꯁꯣꯛꯄ ꯈꯣꯠꯄ
ꯎꯝ ꯑꯗꯨꯔꯤ ꯏꯁꯤꯡꯁꯦ ꯌꯥꯎꯗꯗꯤ ꯌꯥꯗꯦ ꯏꯁꯤꯡꯁꯤꯗ ꯌꯥꯝ ꯆꯪꯉꯦꯕ ꯏꯁꯤꯡꯁꯦ ꯏꯔꯨꯖꯕ ꯑꯗꯒꯤ ꯀꯣꯜ ꯂꯤꯛ ꯆꯥꯝꯕ ꯐꯤ ꯁꯨꯕ ꯐꯤꯁꯨ ꯍꯧꯖꯤꯛꯇꯤ ꯀꯥꯂꯦꯟꯅꯤꯅ ꯅꯣꯡꯃ ꯂꯤꯠꯄꯁꯦ ꯍꯨꯃꯥꯡ ꯃꯅꯝꯅ ꯍꯦꯛꯇ ꯅꯝꯕꯅꯤꯅ ꯅꯨꯡꯇꯤꯒꯤ ꯁꯨꯗ ꯌꯥꯗꯦ
ꯃꯥꯅꯤ ꯃꯥꯅꯤ ꯀꯣꯛꯀꯁꯦ ꯇꯨꯝꯅꯤꯡꯉꯒ ꯂꯩꯔꯕꯅꯦꯃꯦ ꯏꯁꯤꯡꯁꯦ ꯑꯝꯇ ꯐꯪꯗ꯭ꯔꯦ ꯇꯦꯡꯀꯤ ꯂꯩꯕ ꯌꯥꯝꯕꯨꯡꯒꯤꯕꯨꯗꯤ ꯁꯨꯃꯥꯏꯅ ꯈꯔ ꯊꯦꯡꯅ ꯇꯥꯔꯛꯄꯖꯤꯗ ꯃꯣꯏꯒꯤꯗꯤ ꯆꯤꯡꯕ
ꯍꯣꯏ ꯍꯣꯏ
ꯈꯣꯏꯗꯤ ꯇꯦꯡꯀꯤꯁꯨ ꯍꯥꯞꯗꯦ
ꯎꯝ
ꯈꯤꯜꯂꯤꯕ ꯁꯤꯟꯇꯦꯁ ꯑꯍꯨꯝ ꯃꯔꯤꯖꯤꯗ ꯑꯗꯨꯝ ꯍꯥꯞꯄꯅꯤꯅ
ꯃꯥꯅꯦ ꯇꯦꯡꯀꯤꯖꯦ ꯍꯥꯞꯐꯧꯕ ꯐꯩ ꯅꯣꯏꯁꯨ ꯌꯨꯝ ꯁꯥꯔꯗꯥꯏꯅꯦ ꯑꯗ ꯇꯦꯡꯀꯤꯗꯣ ꯃꯈꯥꯗ ꯍꯥꯞꯐꯧꯔꯝꯃꯗꯤ ꯏ ꯇꯦꯡꯀꯤ ꯃꯆꯥꯠ__ ꯑꯧ ꯑꯗꯣ ꯍꯥꯐꯧꯕꯗꯣ ꯂꯝ ꯖꯒꯥ ꯂꯩꯖꯗꯕ ꯑꯩꯈꯣꯏꯗꯤ ꯌꯥꯝ ꯁꯦꯞ ꯑꯣꯏꯌꯦꯕ ꯇꯦꯡꯀꯤ__ ꯌꯥ ꯐꯧꯕꯁꯤꯅ
ꯑꯥ
ꯄꯨꯈꯤꯖꯨ ꯀꯅꯣ ꯍꯥꯏꯗꯤ ꯃꯇꯝ ꯈꯔꯒꯤ ꯃꯇꯨꯡꯗꯗꯤ ꯀꯩꯁꯨ ꯁꯣꯛꯅꯔꯔꯣꯏ ꯍꯨꯖꯤꯛ ꯊꯣꯛꯑꯒ ꯁꯣꯛꯄ ꯀꯥꯗꯣ ꯁꯣꯛꯅꯗ꯭ꯔꯦ ꯑꯔꯩꯕ ꯉꯥꯛꯇ ꯑꯣꯏꯔꯛꯀꯗꯣꯏꯅꯤ ꯑꯗꯨꯅ ꯇꯦꯡꯀꯤ ꯆꯜꯍꯧꯕꯁꯤꯅꯗꯤ ꯕꯦꯁ ꯇꯥꯏꯕ
ꯃꯥꯅꯦ ꯃꯥꯅꯦ ꯀꯨꯏꯅ ꯏꯁꯤꯡ ꯇꯨꯡꯉ ꯊꯝꯕꯖꯤꯅꯀꯣ
ꯎꯝ ꯑꯗꯒꯤ ꯑꯩꯈꯣꯏꯗꯤ ꯍꯧꯖꯤꯛ ꯏꯁꯤꯡ ꯊꯛꯅꯕꯁꯨ ꯖꯥꯔ ꯂꯩꯕꯤꯅꯤ ꯅꯠꯇ꯭ꯔꯥ
ꯃꯥꯅꯦ ꯃꯥꯅꯦ
ꯏꯁꯤꯡꯖꯦ ꯇꯣꯇꯤ ꯍꯥꯏꯖꯕ ꯋꯥꯅꯤ ꯍꯦꯛ ꯇꯥꯔꯛꯄꯒꯖꯨ ꯊꯛꯄꯗꯣ ꯅꯨꯡꯉꯥꯏꯇꯝꯅꯤꯅ ꯍꯧꯖꯤꯛꯇꯤ ꯂꯨꯝꯃ ꯊꯛ__ ꯄꯣꯠꯁꯨ ꯃꯤꯅꯔꯦꯜ ꯃꯥꯡꯉꯦ ꯍꯥꯏꯕꯅꯤꯅ ꯆꯤꯟ ꯃꯤꯟꯅꯦꯔꯦꯟ ꯖꯥꯔꯗꯣ ꯂꯣꯏ ꯁꯤꯖꯥꯟꯅꯔꯦ
ꯍꯧꯖꯤꯛ ꯑꯗꯨꯒꯤ ꯖꯥꯔ ꯑꯃ ꯑꯥꯔ ꯑꯣ ꯇꯧꯕꯗꯨꯁꯨ ꯑꯗꯨꯝ__ ꯀꯨꯡ ꯀꯨꯡꯅ ꯈꯔ ꯌꯥꯝ ꯑꯗꯨꯝ ꯇꯧꯅꯔꯕ ꯃꯥꯜꯂꯦ ꯈꯣꯏ ꯁ꯭ꯋꯥꯏꯗꯁꯨ ꯑꯅꯤ ꯑꯍꯨꯝ ꯑꯗꯨꯝ ꯎꯔꯦ
ꯍꯣꯏ ꯍꯣꯏ
ꯅꯣꯛꯂꯛ
ꯅꯍꯥꯋꯥꯏꯗꯤ ꯖꯥꯔꯍꯥꯏꯌꯦ ꯄꯨꯈ꯭ꯔꯤ ꯏꯁꯤꯡ ꯊꯛꯅꯔꯃꯤꯅꯤꯅꯦ ꯅꯠꯇ꯭ꯔꯥ
ꯃꯥꯅꯦ ꯄꯨꯟꯗ
ꯃꯍꯤꯛ ꯃꯇꯥꯏꯖꯦ ꯍꯧꯖꯤꯛꯅ ꯍꯦꯟꯒꯠꯂꯛꯄꯅꯤꯅ ꯀꯩꯅꯣ ꯊꯤꯒꯠꯅꯔꯛꯏ ꯃꯥꯌꯥꯝꯖꯤꯗ ꯑꯗꯨꯅ ꯃꯤꯖꯤꯡꯖꯦ ꯀꯤꯟꯅꯔꯦ ꯄꯨꯈꯤꯒꯁꯦ ꯊꯛꯅ ꯈꯣꯠꯅꯕꯠ
ꯊꯛꯄꯗꯤ ꯂꯥꯏꯗꯅ ꯍꯥ ꯁꯤꯖꯤꯟꯅꯗꯕꯩ ꯅꯥꯄꯤꯒ ꯁꯣꯡꯖꯟ ꯂꯩꯕꯅꯤꯅ ꯈꯣꯡ ꯒꯨꯠ ꯍꯥꯝꯕꯕꯥꯎ ꯇꯜꯂꯦꯗ ꯍꯥꯏꯗꯤ ꯐꯨꯔꯤ ꯐꯨꯔꯥ ꯊꯣꯛꯀꯅꯤꯅ
ꯏꯔꯨ ꯏꯔꯨꯕꯥꯎ ꯃꯤ ꯄꯥꯛ ꯂꯨꯅꯔꯝꯃꯔꯣꯏ ꯍꯧꯖꯤꯛꯀꯥꯟꯗꯤ ꯄꯨꯈꯤꯁꯦ
ꯎꯝ ꯊꯣꯛꯅꯗ꯭ꯔꯦ ꯊꯥꯏꯅꯗꯤ ꯅꯨꯡꯗꯥꯡ ꯋꯥꯏꯔꯝꯒꯖꯦ ꯑꯍꯟꯒꯩ ꯑꯗꯨꯝ ꯂꯨꯅꯕꯅꯦ
ꯎꯝ ꯑꯗꯨꯅꯦ ꯃꯥꯒꯤ ꯑꯍꯣꯡꯕ ꯃꯌꯥꯝꯖꯦ ꯑꯗꯨꯝ ꯃꯁꯥꯅ ꯑꯗꯨꯝ ꯄꯨꯖꯔꯛꯑꯦꯕ ꯅꯠꯇ꯭ꯔꯥ ꯅꯍꯥꯋꯥꯏꯗꯤ ꯏꯁꯤꯡ ꯑꯥ ꯕꯥꯇꯤꯟ ꯈꯨꯠꯇ ꯌꯥꯟꯗꯅ ꯑꯠꯇꯤꯟ ꯑꯅꯤ ꯌꯥꯟꯗꯅ ꯕꯣꯇꯟꯗ ꯁꯣꯛꯅꯗꯅ
ꯁꯅꯥꯕꯨꯨꯟ ꯄꯨꯟꯅꯗꯅ ꯃꯥ ꯃꯥꯅ ꯁꯣꯛꯅꯔꯅꯤ ꯁꯅꯩ ꯗꯨꯀꯥꯟꯗꯁꯨ ꯎꯝ
ꯁꯨꯃꯥꯡꯗ ꯇꯥꯕ ꯏꯁꯤꯡꯐꯥꯎꯗ ꯄꯥꯇꯤꯟ ꯇꯧꯔ ꯁꯣꯛꯀꯠꯅꯤꯡꯗ꯭ꯔꯦ ꯄꯥꯏꯞ ꯇꯧꯔ ꯆꯤꯡꯁꯤꯟꯅꯤꯡꯉꯦ
ꯇꯧꯔꯒ ꯎꯝ ꯎꯝ
ꯑꯗꯨꯅꯤ ꯅꯨꯡꯉꯥꯏꯕꯅ ꯅꯨꯡꯉꯥꯏꯕ ꯄꯥꯝꯃꯦꯅ ꯍꯧꯖꯤꯛꯇꯤ
ꯃꯤꯁꯤꯡꯁꯦ ꯑꯋꯥꯕ ꯑꯝꯇ ꯄꯥꯝꯂꯛꯇ꯭ꯔꯕꯅꯤꯅ
ꯃꯥꯅꯤ ꯃꯥꯅꯤ ꯅꯨꯡꯉꯥꯏꯕ ꯊꯤꯅꯔꯛꯄꯗ
ꯎꯝ
ꯑꯗꯩ ꯈꯔ ꯑꯃꯅ ꯑꯃꯨꯛ ꯃꯇꯝꯁꯦ ꯀꯣꯟꯅꯅꯗꯕ ꯇꯧꯅꯩꯁꯤꯡꯁꯦ
ꯅꯨꯡꯗꯥꯡꯒꯤ ꯆꯥꯛ ꯏꯁꯤꯡ ꯂꯥꯡꯗ꯭ꯔꯥꯕꯣ ꯀꯃꯥꯏꯅ ꯇꯧꯔꯒꯦ
ꯅꯨꯡꯗꯥꯡꯒꯤ ꯆꯥꯛ ꯏꯁꯤꯡꯁꯦ ꯋꯥꯠꯂꯤ ꯄꯨꯡ ꯃꯉꯥ ꯃꯈꯥꯏ ꯇꯔꯨꯛ ꯁ꯭ꯋꯥꯏꯗꯩ ꯂꯥꯡꯕ ꯍꯧꯕ ꯌꯥꯔꯅꯤ
ꯑꯣ ꯑꯥ ꯆꯥꯕꯗꯤ ꯄꯨꯡ ꯀꯌꯥ ꯑꯗꯨꯋꯥꯏꯗꯒ ꯆꯥꯒꯦ ꯍꯜꯂꯣ
ꯑꯥ ꯇꯥꯏꯌꯦ ꯇꯥꯏꯌꯦ
ꯑ ꯆꯥꯛ ꯆꯥꯕꯗꯤ ꯄꯨꯡ ꯀꯌꯥ ꯑꯗꯨꯋꯥꯏꯗꯒ ꯆꯥꯒꯦ ꯍꯥꯏꯔꯤꯕ
ꯑꯣ ꯆꯥꯛ ꯆꯥꯕꯁꯦ ꯄꯨꯡ ꯀꯩꯅꯣꯗꯥꯏ ꯆꯥꯏꯌꯦ ꯑꯥ ꯇꯔꯦꯠ ꯇꯔꯦꯠ ꯈꯔ ꯍꯦꯜꯂꯛꯄ ꯇꯔꯦꯠ ꯃꯈꯥꯏ ꯁꯨꯋꯥꯏꯗ ꯑꯗꯨꯝ ꯆꯥꯔꯦ
ꯑꯣ ꯆꯥꯛꯁꯤꯗꯤ ꯍꯧꯖꯤꯛ ꯉꯟꯅ ꯆꯥꯊꯣꯛꯄꯅ ꯐꯩ ꯉꯟ ꯆꯥꯛ ꯉꯟꯇꯥ ꯆꯥꯕꯤꯌꯨ ꯄꯨꯡ ꯑꯅꯤ ꯀꯥꯟꯅꯔꯒ ꯇꯨꯝꯕꯤꯌꯣꯅ ꯍꯥꯏꯕꯗꯨ ꯗꯣꯛꯇꯥꯔꯒꯤ ꯑꯦꯗꯚꯥꯏꯁꯅ
ꯃꯥꯅꯤ
ꯎꯝ
ꯆꯥꯛ ꯇꯣꯛꯑꯒ ꯉꯥꯏꯍꯥꯛ ꯍꯦꯛ ꯆꯠꯄ ꯈꯣꯠꯄ ꯇꯧꯕ
ꯎꯝ
ꯎꯝ
ꯁꯣꯝꯅ ꯇꯦ ꯇꯦ ꯑꯒꯥꯔꯇꯂꯥ ꯆꯠꯂꯨꯕꯗꯨꯕꯨ ꯇꯨ ꯊꯥꯎꯖꯟ ꯀꯌꯥꯗꯒ ꯆꯠꯄꯤꯔꯨꯕꯅꯣ
ꯇꯨ ꯊꯥꯎꯖꯟ ꯇ꯭ꯋꯦꯟꯇꯤ ꯐꯥꯏꯚꯇ ꯑꯣꯏꯒꯨꯝ ꯇꯧꯕꯅꯦ ꯀꯥꯎꯔꯦ ꯎꯝ
ꯏꯁ꯭ꯀꯥꯔꯁꯜꯗ ꯅꯠꯇ꯭ꯔꯒ ꯀꯩꯅꯣ ꯐꯦꯂꯤꯔ
ꯅꯠꯇꯦꯗ ꯑꯩꯈꯣꯏꯒꯤ ꯀꯩꯅꯣꯒꯤ ꯑꯥ ꯀꯩꯅꯣꯒꯤ ꯑꯩꯈꯣꯏ ꯃꯥꯁꯇꯥꯔ ꯇꯧꯕꯩ ꯐꯤꯜ ꯕꯤꯖꯤꯠ ꯆꯠꯂꯦ
ꯑꯣ ꯇꯨꯔ ꯆꯠꯄ ꯎꯝ
ꯑꯥ ꯑꯥ
ꯅꯨꯡꯉꯥꯏꯕꯅꯦ ꯅꯨꯡꯉꯥꯏꯕꯅꯦ ꯂꯝ ꯃꯤꯠ ꯇꯨꯃꯤꯠ ꯀꯣꯏꯊꯣꯛꯄꯗꯨꯁꯨ ꯃꯈꯥꯗ ꯆꯠꯄꯤꯕ꯭ꯔꯣ ꯃꯊꯛ ꯆꯠꯄꯤꯕ꯭ꯔꯣ
ꯃꯊꯛꯇ ꯑꯣꯏꯅ ꯆꯠꯂꯦ ꯑꯗꯣ ꯃꯣꯏꯒꯤ ꯀꯩꯅꯣꯒ ꯌꯥꯝ ꯎꯔꯛꯑꯦ ꯃꯣꯏꯔꯣꯝꯒꯤꯗꯤ ꯀꯩꯅꯣꯁꯦ ꯌꯥꯝ ꯊꯥꯏꯌꯦ ꯔꯕꯥꯔ ꯇ꯭ꯔꯤꯗꯣ ꯔꯕꯥꯔ ꯁꯨꯝꯕꯤꯗꯣ ꯑꯗꯨ ꯌꯥꯝ ꯊꯍꯥꯎꯋꯤ ꯑꯗꯒꯤ ꯆꯥꯕ ꯀꯥꯟꯗꯅ ꯃꯣꯏꯒꯤ ꯆꯥ ꯃꯅꯥ ꯀꯩꯅꯣ ꯇꯧꯕꯤꯗꯣ ꯑꯗꯨꯝꯕ ꯌꯥꯝ ꯇꯧꯍꯧꯋꯤ
ꯍꯣꯏ ꯍꯣꯏ ꯂꯝ ꯌꯦꯡꯕꯒꯤ ꯍꯥꯏꯔꯨꯔꯗꯤ ꯃꯈꯥꯗ ꯆꯠꯄꯅꯗꯤ ꯍꯦꯟꯅ ꯅꯨꯡꯉꯥꯏꯕ ꯍꯦꯟꯗꯣꯏꯅꯤ
ꯍꯦꯟꯗꯣꯏꯅꯤ ꯑꯗ ꯃꯇꯝꯗꯨꯗ ꯃꯈꯥꯁꯦ ꯈꯔ ꯐꯔꯛ ꯇꯥꯕ ꯑꯗꯨꯒꯤ
ꯑꯩꯗꯤ ꯇꯨ ꯊꯥꯎꯖꯟꯒꯤ ꯑꯗꯥꯏꯗ ꯆꯠꯂꯦ
ꯑꯥ
ꯇꯨ ꯊꯥꯎꯖꯟꯗ ꯆꯠꯂꯦ ꯑꯩꯈꯣꯏ ꯃꯈꯥꯗ ꯆꯠꯂꯦ
ꯑꯥ
ꯑꯩꯈꯣꯏ ꯑꯥꯀꯩꯅꯣ ꯑꯩꯈꯣꯏ ꯑꯟꯇꯤ ꯑꯃ ꯑꯥꯗ ꯂꯨꯍꯣꯡꯕꯒꯤ ꯑꯥꯗ ꯍꯣꯡꯉꯨꯏꯌꯦ ꯑꯗꯨꯒꯤ ꯆꯠꯄꯅꯦ ꯇꯨ ꯊꯥꯎꯖꯟꯗ ꯑꯗꯣ ꯊꯥ ꯑꯅꯤꯃꯨꯛ ꯂꯩꯔꯛꯑꯦ ꯅꯨꯡꯉꯥꯏ ꯌꯥꯝꯅ ꯃꯣꯏꯒꯤꯗꯣ
ꯃꯤ ꯀꯃꯥꯏꯅ ꯇꯧꯒꯦ ꯃꯣꯏ ꯑꯗꯏꯗꯨꯕꯣ
ꯃꯤ ꯃꯤꯗꯣ ꯑꯗꯨꯝ ꯐꯅꯕꯅꯤ ꯆꯝꯅꯕꯅꯤ ꯑꯗꯨꯝ ꯃꯤꯗꯣ ꯆꯝꯃꯦ ꯐꯩ ꯑꯗꯣ ꯃꯣꯏꯒꯤ ꯔꯤꯛꯁꯣ ꯊꯧꯕꯗꯨꯅꯦ ꯑꯩꯅ ꯋꯥꯟꯊ ꯋꯥꯟꯊ ꯌꯥꯝ ꯅꯣꯛꯂꯛꯏꯁꯦ
ꯑꯦ ꯀꯔꯝꯍꯥꯏꯅ ꯀꯃꯥꯏꯅꯅꯣ
ꯔꯤꯛꯁꯣꯁꯦ ꯂꯦꯞꯄꯒ ꯊꯧꯋꯦꯕ ꯑꯩꯈꯣꯏ ꯁ꯭ꯋꯥꯏꯗꯅ ꯁꯥꯕꯜ ꯐꯝꯃꯒ ꯊꯧꯋꯤꯗꯅ
ꯑꯥ
ꯃꯣꯏ ꯑꯥꯗꯅ ꯂꯦꯞꯄꯒꯅꯦ ꯑꯩꯈꯣꯏꯒꯤ ꯁꯥꯏꯀꯜ ꯁꯥꯕꯜ ꯐꯪꯗꯕꯒꯤ ꯑꯉꯥꯡꯅ ꯊꯧꯕꯗꯣ
ꯑꯥꯍ ꯑꯥ
ꯑꯗꯨꯃꯥꯏꯅ ꯍꯨꯠ ꯍꯨꯠ ꯂꯩꯔ ꯂꯩꯔ ꯊꯧꯋꯦꯕ ꯑꯗꯨꯗꯗꯤ ꯑꯩꯗꯤ ꯑꯃꯨꯛꯇ ꯎꯗ꯭ꯔꯤꯕꯅꯤꯅꯀꯣ ꯑꯩꯗꯤ ꯑꯗꯨꯗ ꯊꯋꯥꯏ ꯌꯥꯝ ꯇꯥꯅ ꯅꯣꯛꯂꯛꯑꯦ
ꯑꯩꯈꯣꯢꯁꯨ ꯎꯔꯗꯤ ꯅꯣꯛꯇꯣꯏꯅꯤꯅꯦ ꯑꯗꯣ
ꯅꯣꯛꯇꯣꯏꯅꯤ ꯅꯣ ꯑꯁ ꯅꯣꯛꯇꯅꯤꯡꯉꯥꯏ ꯂꯩꯇꯦ ꯑꯗꯨ ꯌꯥꯝ ꯅꯣꯛꯂꯛꯈ꯭ꯔꯖꯥꯠꯅꯤ ꯍꯥꯏꯗꯤ ꯅꯣꯛꯄꯁꯦ ꯆꯨꯝꯅꯒꯤ ꯈꯨꯅꯣꯛ ꯅꯠꯇꯦ
ꯑꯥ
ꯄꯤꯒ ꯑꯣꯔꯣ ꯑꯣꯔꯣ ꯇꯥꯈꯩ ꯄꯨꯛꯀ ꯅꯥꯈꯩ ꯅꯣꯛꯂꯛꯏꯕꯅꯤ
ꯑꯗꯩ ꯀꯩꯅꯣꯁꯨ ꯌꯥꯝ ꯇꯧꯋꯦ ꯃꯣꯏꯒꯤꯗꯤ ꯀ꯭ꯋꯥꯒꯁꯦ ꯇꯥꯔ ꯇꯥꯔ ꯂꯩꯌꯦ
ꯎꯝ
ꯌꯥꯝ ꯄꯥꯟꯅꯕꯒꯤ ꯃꯥꯜꯂꯦ
ꯑ ꯑꯗꯒꯤ ꯀꯣꯏꯊꯣꯛꯄ ꯀꯣꯏꯕ ꯈꯣꯠꯄ ꯆꯠꯄꯁꯦ ꯃꯣꯏ ꯑꯥꯗꯗꯤ ꯁꯥꯕꯅꯤꯅꯀꯣ
ꯑ
ꯅꯨꯡꯗꯥꯡꯗ ꯑꯣꯏꯅ ꯊꯣꯛꯅꯩꯌꯦꯕ
ꯑꯥꯅꯨꯡꯗꯥꯡꯗ ꯊꯣꯛꯅꯩꯑꯦ ꯃꯣꯏ ꯃꯥꯔꯀꯦꯠꯀ ꯆꯠꯄꯁꯦ ꯃꯥꯔꯀꯦꯠꯇꯤꯡ ꯆꯠꯄ ꯑꯩꯈꯣꯏꯅ ꯆꯜꯂꯛꯄꯁꯦ
ꯆꯠꯄꯁꯨ ꯅꯨꯡꯗꯥꯡꯗ ꯑꯗꯒꯤ ꯄꯥꯛ ꯅꯨꯡꯗ ꯆꯠꯄ ꯁꯤꯁꯨ ꯅꯨꯡꯗꯥꯡꯗ ꯅꯨꯡꯗꯥꯡꯗ ꯑꯣꯏꯅ ꯀꯣꯏꯕ ꯀꯣꯏꯊꯣꯛꯅꯩ ꯍꯥꯏꯗꯤ ꯁꯥꯕꯅꯤꯅ ꯑꯌꯨꯛ ꯅꯨꯡꯊꯤꯟ ꯑꯁꯥꯕ ꯃꯇꯝꯗꯗꯤ ꯃꯄꯥꯟ ꯄꯥꯛ ꯊꯣꯛꯅꯗꯦ ꯅꯨꯡꯉꯥꯏꯕꯅꯤ ꯑꯃꯨꯛꯀꯄꯨ ꯆꯠꯅꯤꯡꯉꯦ ꯄꯜꯂꯛꯄꯁꯤꯗ
ꯆꯠꯊꯣꯛꯎꯔ ꯂꯣꯏꯔꯦ ꯀꯩꯅꯣ ꯑꯃꯨꯛ
ꯎꯝ ꯑꯩꯈꯣꯏ ꯃꯌꯥꯝ ꯑꯃꯨꯛ ꯄꯨꯜꯂꯒ ꯆꯠꯁꯤ
ꯑꯥ ꯃꯇꯝ ꯃꯇꯝꯒꯤ ꯀꯨꯏꯔꯛꯄꯩ ꯆꯍꯤ ꯆꯍꯤꯒꯤ ꯃꯣꯏꯖꯨ ꯑꯅꯧꯕ ꯀꯩꯅꯣ ꯇꯧꯋꯤ
ꯍꯣꯏ ꯍꯣꯏ ꯍꯧꯖꯤꯛꯁꯦ ꯑꯑꯣꯟꯕ ꯃꯌꯥꯝ ꯂꯩꯔꯝꯃꯅꯤ
ꯑꯗꯒꯤ ꯃꯣꯏꯒꯤ ꯅꯤꯔꯃꯍꯜꯒꯥꯗꯣ ꯑꯁ ꯑꯗꯨ ꯌꯦꯡ ꯆꯠꯅꯕ ꯍꯣꯠꯅꯕꯗ ꯑꯈꯣꯏꯒꯤ ꯐꯤꯜ ꯚꯤꯖꯤꯠꯇꯤ ꯂꯣꯏꯔꯒꯀꯣ ꯑ ꯑꯗꯨꯗ ꯑꯥꯗ ꯑꯦꯛꯁꯇ꯭ꯔꯥ ꯇꯣꯉꯥꯟꯅ ꯑꯈꯣꯏ ꯃꯁꯦꯟ ꯀꯩꯅꯣ ꯇꯧꯔꯒ ꯆꯠꯄꯒꯤꯅꯦ ꯅꯛ ꯉꯦ ꯑꯗꯣ ꯑꯈꯣꯏ ꯁꯤꯗ ꯍꯥꯏꯔꯒꯅ ꯀꯩꯅꯣ ꯇꯧꯔꯒ ꯑꯃꯨꯛ ꯃꯣꯏꯔꯥꯡ ꯁꯦꯟꯗ꯭ꯔꯥ ꯇꯥꯟꯅ ꯑꯃꯨꯛ ꯆꯠꯄꯤꯗꯣ
ꯆꯠꯇꯣꯏꯅꯤ ꯆꯠꯇꯣꯏꯅꯤ ꯅꯤꯜꯃꯍꯣꯟꯗꯨ ꯅꯤꯜꯃꯍꯣꯟꯗꯨꯅꯦ ꯑꯈꯣꯏꯒꯤ ꯃꯅꯤ ꯄꯨꯔ ꯐꯤꯂꯝ ꯀꯣꯕꯤꯟ ꯑ ꯒꯣꯕꯤꯟꯗꯒꯤ ꯁꯔꯤꯛ ꯃꯈꯣꯟꯗ ꯌꯥꯎꯕꯗꯣ ꯑꯗꯨ ꯃꯐꯝꯗꯣ ꯑꯩꯁꯨ ꯍꯤꯡꯗ ꯑꯈꯣꯏ ꯍꯤ ꯂꯥꯜꯂꯒ ꯆꯠꯂꯒ ꯃꯟꯗꯤꯔ ꯂꯩꯗꯅꯥ ꯅꯤꯔꯃꯍꯣꯜ ꯃꯟꯗꯤꯗꯣ ꯑꯗꯨꯒꯗꯣ ꯃꯈꯥꯗꯅ ꯏꯁꯤꯡ ꯉꯥꯡꯉꯅ ꯄ꯭ꯔꯤꯛ ꯄꯤꯛ ꯁꯧꯒꯩꯒꯥ ꯆꯥꯕ ꯗꯅ ꯌꯥꯝ ꯅꯨꯡꯉꯥꯏꯔꯛꯏꯗꯥ
ꯎꯝ ꯑꯗꯩ ꯃꯣꯏꯒꯤ ꯃ꯭ꯌꯨꯖꯝ ꯑꯃ ꯂꯩꯕꯗꯣ ꯑꯗꯨꯒꯗꯣ ꯑꯈꯣꯏ ꯃꯩꯇꯩꯒꯤ ꯀꯩꯅꯣꯅꯤ ꯀꯥꯏꯅꯒ ꯌꯥꯝ ꯂꯩꯍꯧꯋꯦ
ꯍꯣꯏ ꯍꯣꯏ
ꯗꯨꯅ ꯂꯧꯔꯝꯕꯅꯤ ꯑꯗꯥꯅ ꯂꯧꯔꯝꯕꯅꯤꯅꯥ
ꯑꯥ ꯅꯨꯡꯉꯥꯏꯕꯅꯤ ꯅꯨꯡꯉꯥꯏꯕꯅꯤ ꯑꯩꯗꯤ ꯍꯣꯂꯤ ꯍꯣꯂꯤ ꯌꯥꯎꯁꯪꯁꯨ ꯌꯥꯎꯕ ꯅꯪꯉꯛꯏ
ꯑꯗꯨꯗꯤ ꯀꯃꯥꯏꯟ ꯇꯧꯋꯤ ꯃꯣꯏ ꯑꯗꯣꯝꯒꯤꯗꯤ
ꯌꯥꯎꯁꯪꯖꯨ ꯑꯈꯣꯏ ꯁꯤꯗ ꯑꯗꯨꯝ ꯇꯧꯔꯤꯕ ꯍꯂꯤ ꯆꯠꯄ ꯄꯩꯁꯥ ꯅꯤꯕꯥ ꯑ ꯑ ꯑ ꯑꯗꯨ ꯇꯧꯋꯤ ꯑꯗꯨꯒ ꯃꯣꯏꯒꯤ ꯂꯣꯏꯔꯛꯑꯀꯥꯟꯗ ꯑꯈꯣꯏꯒꯤ ꯄꯟꯗ꯭ꯔꯥ ꯆꯥꯕ ꯍꯥꯏꯅ ꯆꯥꯛ ꯆꯥꯅꯕꯤ ꯈꯣꯠꯄꯤ ꯊꯥꯕꯜꯒꯗꯤ ꯎꯔꯛꯇꯦꯀꯣ ꯑꯗꯨꯒ ꯑꯗꯨꯃꯥꯏꯅ ꯌꯥꯝ ꯅꯨꯡꯉꯥꯏꯔꯛꯏ ꯃꯣꯏ ꯑꯥꯗꯗꯤ ꯊꯛꯁꯤ ꯈꯥꯁꯤ ꯌꯥꯝ ꯅꯥꯏ ꯅꯥꯏꯟ ꯆꯠꯅꯩ
ꯎꯝ
ꯕꯦꯕꯥꯔ ꯂꯩ ꯂꯩꯅ ꯊꯛꯁꯤ ꯈꯥꯁꯤ ꯅꯥꯏ ꯅꯥꯏꯅ ꯑꯍꯜ ꯂꯃꯟ ꯎꯕꯗ ꯈꯣꯏꯔꯝꯕꯤ ꯃꯤꯅ ꯀꯧꯕꯗ ꯑꯍꯟꯅ ꯀꯧꯕꯗ ꯑꯩꯒꯥꯗꯒꯤ ꯍꯦꯟꯗꯕꯤ ꯃꯩꯇꯩꯁꯤꯡꯗꯨꯕꯣꯕ ꯌꯥꯝ ꯅꯨꯡꯉꯥꯏꯖꯥꯅꯤ
ꯃꯥꯅꯦ ꯑꯗꯩ ꯃꯤꯅꯧ ꯃꯩꯇꯩ ꯂꯥꯛꯄꯗ ꯃꯇꯦꯡ ꯄꯥꯡꯕ ꯈꯣꯠꯄ
ꯍꯣ ꯍꯣꯏ ꯍꯣ ꯍꯣꯏ ꯐꯔꯦ ꯐꯔꯦ ꯑꯗꯨꯗꯤ ꯅꯣꯡꯃꯃꯨꯛ ꯑ ꯋꯥꯔꯤ ꯁꯥꯕꯨ ꯁꯥꯔꯁꯨ ꯄꯨꯟꯕꯨ ꯄꯨꯜꯂꯁꯨ